ꯇꯥꯔꯦ ꯇꯥꯔꯦ ꯇꯥꯔꯦ ꯇꯥꯔꯦ ꯇꯥꯔꯦ ꯒꯨꯠ ꯁꯥꯎꯟ
ꯑꯠꯁꯥ ꯌꯥꯔꯕ‌ꯣ
ꯇꯥꯔꯦ ꯇꯥꯔꯦ ꯇꯥꯔꯦ ꯉꯁꯤꯗꯤ ꯅꯪ ꯅꯌꯥꯝꯕ ꯔ‌ꯣꯔꯥꯟꯗ‌ꯣ ꯅꯩꯈꯠꯂꯛꯑꯅꯤꯅꯦ
ꯉꯁꯤꯔ‌ꯣ
ꯎꯝ
ꯈꯪꯗꯦ ꯅꯥꯕ ꯃꯣꯏ ꯇꯤꯝꯗꯣ ꯑꯃꯒ ꯑꯃꯒ ꯃꯥꯟꯅꯗꯕꯩ ꯇꯥꯏꯞꯇ ꯇꯧꯔꯤ ꯑꯗꯨꯅꯅꯦ ꯎꯝ
ꯉꯁꯤ ꯂꯣꯏ ꯐꯣꯟ ꯇꯧꯔ ꯍꯥꯏꯒ꯭ꯔꯃꯦ ꯑꯩꯅ ꯅ‌ꯣꯏ ꯐꯥ ꯁꯥꯟꯅꯣ ꯈꯣꯠꯂ‌ꯣꯅ
ꯑꯩ ꯃꯤ ꯉꯥꯛꯇꯅꯤ ꯀꯩꯅꯣ ꯅꯣꯏ ꯗꯥ ꯕ꯭ꯔꯨꯅꯣꯈꯣꯏ ꯀꯩꯈꯣꯏꯗꯤ ꯂꯣꯏꯅ
ꯌꯥꯔꯦ ꯕ꯭ꯔꯨꯅꯣ ꯊꯨꯌꯥꯆꯧ ꯗꯨꯅꯅꯦ ꯁꯣꯏꯍꯜꯂꯤꯁꯤ ꯂꯣꯏꯅ
ꯗꯨꯅ ꯉꯁꯤꯗꯤ ꯆꯠꯂꯗꯝꯅꯤ
ꯑꯗꯨ ꯂꯥꯡꯉꯤꯁꯤꯡꯗꯨꯕꯨ ꯌꯥꯒꯗ꯭ꯔꯣ
ꯌꯥꯅꯤ ꯍꯌꯦꯡ ꯉꯁꯤ ꯃꯦꯠꯁꯤ ꯐꯥꯖꯅ ꯅꯩꯔꯛ ꯑꯗꯤ ꯐꯩ ꯅꯠꯇ꯭ꯔꯗꯤ ꯑꯩꯗꯤ ꯐꯥꯖꯅ ꯅꯥꯈꯠꯂꯛꯇꯣꯔꯦ ꯃꯤꯅ
ꯎꯝ
ꯉꯁꯤꯒꯤ ꯃꯦꯁ ꯐꯥꯖꯔꯗꯤ ꯐꯩ ꯐꯥꯖꯗ꯭ꯔꯗꯤ ꯑꯩꯗꯤ ꯃꯤꯅ ꯐꯦꯁꯕꯨꯛꯇ ꯅꯩꯔꯛꯀꯗꯨꯔꯤꯃꯤ ꯑꯥ ꯎꯝ
ꯃꯁꯤꯒꯤ ꯑꯥ ꯀꯩꯅꯣ ꯃꯥꯟꯕ
ꯐꯦꯁꯕꯨꯛꯇ ꯑꯩꯅ ꯅꯩꯅꯤꯡꯕ ꯃꯤ ꯂꯩꯌꯦꯕ ꯉꯥꯁꯤ ꯃꯤ
ꯎꯝ
ꯗꯨꯗꯨꯒꯤ ꯂꯣꯏꯅ ꯑꯩꯉꯣꯟꯗ ꯑꯃꯨꯛ ꯅꯩꯈꯠꯂꯛꯀꯗꯧꯔꯤꯃꯤ ꯃꯣꯏꯅ ꯃꯦꯟꯁꯟꯒ ꯇꯧꯈꯠꯂꯛ ꯑꯅꯤ ꯉꯥꯁꯤ
ꯉꯔꯥꯡ ꯇꯧꯈꯤꯕꯗꯣ ꯑꯗꯨꯗꯨꯒꯤ ꯑꯣꯏꯔꯝꯒꯅꯤ ꯉꯔꯥꯡꯒ ꯃꯤꯁ ꯇꯧꯈꯤꯕꯗꯨꯒꯤ ꯅꯪꯅ ꯊꯤꯅ ꯉꯥꯡꯈ꯭ꯔꯤꯔꯥꯕ
ꯍꯣꯏꯑꯃꯦ ꯑꯩ ꯃꯦꯟꯁꯟ ꯇꯧꯕ ꯈꯣꯠꯄ ꯑꯩꯅ ꯉꯔꯥꯡ ꯄꯣꯁ ꯃꯌꯥꯝ ꯇꯧꯈꯤꯕꯗꯣ ꯎꯍꯧꯔꯝꯃꯔꯣꯢ ꯅꯣꯏ
ꯉꯔꯥꯡ ꯒꯣꯜ ꯃꯤꯁ ꯇꯧꯔꯤꯗꯣ ꯎꯗ꯭ꯔꯣ
ꯕꯣꯜ ꯕꯣꯜ ꯂꯩꯐꯝꯗꯒꯤ ꯇꯧꯕꯅꯤꯗ ꯆꯠꯂꯣ ꯑꯝꯇ ꯂꯥꯡꯅꯣ ꯑꯗꯨꯗꯨꯒꯤ ꯃꯌꯥꯝꯗꯨꯅ ꯉꯥꯁꯤ ꯑꯃꯨꯛ ꯑꯩ ꯍꯜꯂꯛꯀꯗꯧꯔꯤꯝ ꯃꯣꯏꯅ
ꯑꯩꯁ ꯁꯣꯏꯗꯅ ꯍꯧꯖꯤꯛꯀꯤ ꯌꯥꯝ ꯀꯨꯏꯅ ꯁꯥꯟꯅꯗꯕꯗꯣ
ꯎꯝ
ꯁꯝꯃꯤꯠ ꯇꯧꯁꯟꯒ꯭ꯔꯦ ꯍꯥꯏꯕ ꯅꯥꯕ ꯇꯥꯛꯁ ꯃꯉꯥ ꯄꯤꯕꯗ ꯑꯃꯅ ꯍꯥꯟꯅ ꯑꯥ ꯑꯔꯣꯏꯕꯒꯤ ꯀꯩꯅꯣ ꯑꯍꯨꯝ ꯁꯥꯟꯅ ꯇꯧꯔꯦꯗꯅ ꯑꯥ
ꯍꯣꯏ ꯍꯣꯏ
ꯁꯤꯃꯔꯝ ꯌꯥꯗꯦ
ꯇꯥꯔꯕꯣ ꯍꯜꯂꯣ ꯇꯥꯒꯤꯗ꯭ꯔꯃꯅꯦ ꯑꯝꯀꯥ ꯍꯜꯂꯣ ꯇꯥꯔꯕ ꯍꯜꯂꯣ ꯇꯥꯔꯦ ꯇꯥꯔꯦ ꯇꯥꯔꯦ ꯇꯔꯥꯕ ꯍꯜꯂꯣ ꯅꯪꯒꯤꯔ ꯑꯩꯒꯤꯔ ꯅꯨꯡꯉꯥꯏꯇ꯭ꯔꯤꯁꯤꯕꯣ ꯍꯜꯂꯣ ꯉꯥꯏꯈꯣ ꯑꯩ ꯑꯝꯇ ꯁꯝꯃꯛꯈꯤꯒꯦ ꯑꯩꯁꯨ